ꯑꯣ
ꯎꯝ ꯇꯥꯕ꯭ꯔꯣ ꯚꯥꯏ
ꯇꯥꯏꯌꯦ ꯚꯥꯏ
ꯐꯖꯅ ꯇꯥꯏꯌꯦꯀꯣ ꯑꯩ ꯈꯣꯟ
ꯍꯣꯏ ꯆꯥꯔꯕꯣ ꯅꯪꯗꯤ
ꯍꯥꯥ
ꯆꯥꯔꯕꯣ
ꯆꯥꯗꯦꯗ ꯚꯥꯏ
ꯎꯝ
ꯏꯟꯖꯥꯡ ꯊꯣꯡꯅꯕ ꯀꯟꯅ ꯁꯦꯝ ꯁꯥꯔꯤ
ꯑꯣ ꯀꯩ ꯏꯟꯁꯥꯡ ꯇꯣꯡꯒꯦ
ꯀꯩ ꯢꯟꯖꯥꯡ ꯆꯥꯔꯒꯦ
ꯑꯁ ꯈꯣꯏꯗꯤ ꯉꯁꯤ ꯑꯣꯛ ꯑꯣꯢꯅ ꯆꯥꯔꯦ
ꯑꯗꯨꯗꯤ ꯍꯥꯎꯕꯅꯤꯅꯦꯍꯦ
ꯎꯝ ꯍꯥꯎꯕꯅꯦ ꯍꯥꯎꯕꯅꯦ
ꯑꯧ ꯈꯣꯏꯗꯤ ꯃꯅꯤꯄꯨꯔꯗ ꯂꯩ ꯕꯒꯤ ꯑꯁ ꯇꯨꯝꯅꯤꯡꯂꯛꯈ꯭ꯔꯦ
ꯑꯣꯛ ꯆꯥꯕꯅꯤꯅ ꯃꯤꯌꯥꯝ ꯃꯤꯌꯥꯝ ꯆꯥꯔꯝꯃꯅꯤ
ꯍꯥꯥ
ꯑꯣꯛ ꯆꯥꯕꯅꯤꯅ ꯃꯤꯌꯥꯝ ꯃꯤꯌꯥꯝ ꯆꯥꯔꯝꯃꯅꯤꯕ
ꯑꯍꯝ ꯕꯣꯜ ꯗꯦꯡꯒꯦꯔꯣ ꯑ ꯕꯣꯜ ꯌꯦꯡꯒꯦꯔꯣ
ꯕꯣꯜ ꯁꯤ ꯈꯪꯗꯦꯅꯦ ꯌꯦꯡꯒꯗ꯭ꯔꯥ ꯌꯦꯡꯉꯣꯏꯗ꯭ꯔꯥ ꯇꯝꯕ ꯉꯝꯗꯦꯗ
ꯑꯥ
ꯏꯅꯥꯎ ꯍꯥꯏꯒꯦꯔꯥ ꯏꯇꯥꯎ ꯍꯥꯏꯒꯦꯔꯥ ꯂꯝꯕꯤ ꯀꯩ ꯖꯩꯒꯥꯎꯗ ꯇꯧꯕꯅꯣ
ꯑꯥ ꯀꯩ ꯍꯥꯏꯅꯣ ꯕ꯭ꯔꯣ
ꯍ ꯀꯩ ꯊꯕꯛ ꯇꯧꯕꯅꯣꯕ
ꯎꯝ ꯊꯕꯛ ꯇꯧꯗꯦꯗ ꯑꯈꯣꯏꯗꯤ
ꯑꯣ
ꯊꯕꯛ ꯇꯧꯒ꯭ꯔꯕꯣ ꯅꯪꯗꯤ
ꯇꯧꯗꯦ ꯑꯩꯁꯨ
ꯑꯗꯨꯗꯤ ꯆꯞ ꯃꯥꯟꯅꯩꯌꯦꯅꯦ
ꯑꯣ
ꯑꯝ ꯑꯟ-ꯑꯟꯏꯝꯄ꯭ꯂꯣꯏ ꯑꯟ-ꯑꯟꯏꯝꯄ꯭ꯂꯣꯏ ꯑꯪꯀꯜ ꯔꯣ ꯅꯪꯁꯨ
ꯍꯣꯏꯅꯦ ꯍꯣꯏꯅꯦ
ꯎꯝ ꯌꯥꯏ ꯌꯥꯏ ꯐꯪꯅꯕ ꯍꯣꯠꯅꯔꯣ ꯀꯩꯅꯣ
ꯎꯝ ꯍꯣꯠꯅꯩ ꯃꯤꯅꯤꯏ ꯑꯣꯏꯅꯤꯡꯗꯦ ꯎꯝ
ꯁꯔꯀꯥꯒꯤ ꯊꯕꯛ ꯑꯣꯏꯔꯁꯨ ꯃꯤꯅꯥꯏ ꯑꯣꯏꯅꯤꯡꯗꯦ
ꯃꯤꯅꯥꯏ ꯑꯣꯏꯗ꯭ꯔꯁꯨ ꯅꯪꯒꯤ ꯀꯩꯅꯣꯗꯒꯤ ꯇꯧꯕ ꯌꯥꯏꯅ
ꯑꯥ ꯆꯤꯀꯥꯗꯔ
ꯀꯔꯝ ꯀꯥꯟ ꯍꯧꯒꯦ ꯍꯥꯏꯅꯣ
ꯈꯪꯗꯦ ꯑꯩ ꯊꯤꯗ꯭ꯔꯤꯗ
ꯊꯤꯕ ꯌꯥꯔꯦ ꯀꯩꯅꯣ ꯈꯣꯟ ꯈꯣꯟꯅ ꯇꯥꯛꯄꯗꯤ ꯊꯤꯕ ꯌꯥꯔꯦ ꯀꯩꯅꯣ ꯑ
ꯎꯝ ꯑꯩꯁꯦ ꯆꯍꯤꯁꯦ ꯊꯥꯔꯇꯤ ꯐꯥꯏꯚ ꯀꯨꯝꯕ ꯁꯨꯔꯦ ꯐꯥꯡꯗꯦꯅꯦ ꯅꯨꯄꯤꯁꯨ
ꯊꯤꯅꯤꯡꯗꯕꯒꯤꯔꯣ ꯅꯠꯇ꯭ꯔꯒꯅ ꯐꯪꯗꯕꯒꯤꯔꯣ
ꯎꯝ ꯊꯤꯅꯤꯡꯗꯕꯩ ꯋꯥꯅꯤꯗꯥ
ꯅꯨꯄꯤ ꯊꯤꯔ ꯀꯩꯗꯧꯅꯗꯣꯏꯅꯣ ꯋꯥꯅꯕꯅꯦ
ꯕ꯭ꯔꯣꯗꯤ ꯉ ꯉꯁꯤ ꯀꯃꯥꯏ ꯀꯃꯥꯏ ꯇꯧꯒꯦ ꯉꯁꯤ
ꯉꯁꯤ ꯑꯣꯐꯤꯁ ꯆꯠꯂꯦ ꯍꯜꯂꯛꯑꯦ
ꯑꯣ
ꯆꯥꯔꯦ
ꯑꯣ
ꯃꯦ ꯈꯔ ꯄꯥꯏꯁꯤꯜꯂꯦ
ꯑꯣ ꯑꯗꯨꯝꯃ ꯂꯣꯏꯔꯕꯣ
ꯑꯣꯏ
ꯑꯩꯈꯣꯏꯗꯤ ꯆꯥꯛ ꯊꯣꯡ ꯆꯣ ꯆꯥ ꯆꯥꯛ ꯊꯣꯡꯕ ꯍꯧꯗ꯭ꯔꯤ ꯑꯩꯈꯣꯏꯗꯤ ꯉꯩꯍꯥꯛ ꯂꯩꯒ
ꯍꯧꯖꯤꯛ ꯍꯧꯖꯤꯛ ꯃꯇꯝꯁꯦ ꯏꯪꯅ ꯆꯤꯛ ꯅ ꯏꯉꯦꯅ ꯏꯪꯅ ꯆꯤꯡꯅ ꯆꯤꯛꯅ ꯂꯩꯕ ꯃꯇꯝꯅꯦꯕ
ꯑꯥ
ꯕ꯭ꯔꯣꯒ ꯋꯥꯔꯤ ꯁꯅꯕ ꯕ꯭ꯔꯣꯒ ꯋꯥꯔꯤ ꯁꯥꯟꯅꯕꯁꯦ ꯌꯥꯝ ꯅꯨꯡꯉꯥꯏꯅꯦ
ꯑꯦ ꯑꯍꯦ
ꯌꯥꯝ ꯆꯤꯌꯔꯐꯨꯜ ꯑꯣꯏꯌꯦ
ꯍꯣꯏ ꯑꯗꯨꯃꯥꯏꯅ ꯑꯣꯏꯕ꯭ꯔꯥ ꯍꯦꯍꯦꯍꯦꯍ
ꯅꯨꯡꯇꯤ ꯑꯗꯨꯃꯥꯏꯅ ꯇꯧꯕ꯭ꯔꯣ
ꯍꯣꯏꯅꯦ ꯅꯨꯡꯇꯤꯒꯤ ꯊꯣꯛꯏꯗ ꯑꯩꯗꯤ
ꯑꯥ
ꯊꯕꯛ ꯆꯠꯄꯅꯤꯅ ꯋꯥꯔꯝꯃꯅꯤꯀꯣ ꯑꯗꯨꯗꯤ
ꯍꯣꯏ ꯍꯌꯦꯡꯁꯨ ꯊꯕꯛ ꯃꯨꯛ ꯆꯥꯠꯀꯅꯤ
ꯑꯣ ꯑꯣꯐꯤꯁꯀꯤ ꯍꯥꯏꯕ ꯅꯠꯇ꯭ꯔꯣ
ꯎꯝ
ꯑꯥ
ꯑꯣꯐꯤꯁꯀꯤꯅꯦ
ꯅꯣꯏꯗꯤ ꯑꯣꯐꯤꯁꯀꯤ ꯊꯕꯛ ꯇꯧꯋꯦꯅ ꯈꯔ ꯅꯨꯡꯉꯥꯏꯔꯝ ꯃꯅꯤ ꯑꯩꯈꯣꯏꯗꯤ ꯊꯕꯛꯁꯨ ꯇꯧꯗꯦ ꯁꯨꯝ ꯃꯇꯝ ꯂꯦꯜꯂꯒ ꯂꯩ ꯂꯩꯔꯕꯅꯤꯅꯦ
ꯑꯦ ꯑꯗꯨꯅꯤ ꯈꯨꯋꯥꯏꯗꯒꯤ ꯅꯨꯡꯉꯥꯏꯕ ꯁꯨ ꯊꯕꯛ ꯇꯧꯔꯗꯤꯀꯣ ꯍꯥꯍꯥꯍꯥ
ꯊꯕꯛ ꯍꯦꯛ ꯇꯧꯔꯕ ꯎꯝ ꯅꯣꯏ ꯂꯣꯏꯔꯦ
ꯑꯩꯈꯣꯏꯗꯤ ꯑꯁ ꯈꯪꯗꯦꯅꯦ ꯀꯃꯥꯏꯅ ꯇꯧꯔꯗꯣꯏꯅꯣ ꯍꯤꯡꯕꯗ ꯋꯥꯔꯦꯅꯦ
ꯀꯔꯤꯒꯤ ꯋꯗꯣꯏꯕ ꯑꯁ
ꯆꯥꯕꯒ ꯇꯨꯝꯕꯒ ꯁꯨꯝ ꯂꯩꯕꯗꯣ ꯕꯣꯔꯤꯡ ꯌꯥꯝ ꯆꯨꯔꯦꯕ ꯃꯤꯅ ꯊꯕꯛ ꯇꯧꯔꯒ ꯃꯤꯅ ꯄꯩꯁꯥ ꯇꯥꯜꯂꯒ ꯑꯩꯈꯣꯏꯅ ꯑꯗꯨꯝ ꯆꯥꯊꯣꯛꯄꯥ
ꯎꯝ
ꯑꯗꯨꯒꯤ ꯈꯜꯂꯒ ꯋꯥꯔꯦꯅꯦ
ꯏꯁ ꯅꯣꯏꯁꯨ ꯄꯩꯁꯥ ꯇꯥꯜꯂꯤꯁꯤꯗꯤ
ꯍꯣꯏ ꯅꯣꯏꯗꯤ ꯇꯥꯜꯂꯦ ꯑꯩꯈꯣꯏꯗꯤ ꯇꯥꯟꯕ ꯍꯧꯗ꯭ꯔꯦ ꯀꯩꯅꯣ
ꯑꯗꯨꯒꯤ ꯈꯔ ꯋꯥꯔꯦꯕ
ꯃꯤꯅ ꯀꯃꯥꯏ ꯉꯥꯡꯗꯣꯏꯅꯣ ꯏꯕꯨꯡꯅ ꯀꯃꯥꯏ ꯉꯥꯡꯗꯣꯏꯅꯣ ꯑꯗꯨ ꯈꯥꯜꯂꯒ ꯋꯥꯔꯦꯅꯦ
ꯎꯝ ꯎꯝ ꯏꯅꯥꯎꯗꯤ ꯀꯔꯤ ꯖꯥꯇꯤ ꯑꯣꯏꯕꯔꯣ
ꯑꯩꯔꯣ
ꯍꯣꯏ
ꯑꯩꯗꯤ ꯖꯦꯅꯦꯔꯦꯜꯅꯦ
ꯑꯠꯆꯥ ꯑꯠꯆꯥ ꯑꯠꯆꯥ ꯖꯦꯅꯔꯦꯜ ꯀꯣ
ꯍꯣꯏ
ꯖꯅꯔꯦꯜ ꯍꯥꯏꯕ ꯒ꯭ꯌꯥꯟ ꯇꯥꯔꯦ ꯆꯥ ꯆꯥ
ꯑ
ꯍꯌꯦꯡꯁꯨ ꯑꯃꯨꯛ ꯆꯠꯀꯅꯤꯕ ꯑꯣꯐꯤꯁ ꯕ꯭ꯔꯣ
ꯍꯣꯏ ꯆꯀꯅꯤ ꯍꯌꯦꯡꯁꯨ
ꯑꯣ
ꯑꯐꯤꯁꯗꯤ ꯆꯠꯇꯕ ꯌꯥꯗꯦꯅ
ꯍꯣꯏ ꯃꯥꯅꯦ ꯃꯥꯅꯦ
ꯆꯠꯇ꯭ꯔꯗꯤ ꯇꯣꯂꯣꯞ ꯐꯪꯗꯦꯗꯣ
ꯑꯗꯨ ꯑꯥꯗꯒꯤ ꯋꯦꯗꯔꯗꯤ ꯀꯃꯥꯏ ꯇꯧꯒꯦ ꯅꯨꯡꯉꯥꯏꯕ꯭ꯔꯣ ꯀꯃꯥꯏꯅ ꯇꯧꯒꯦ ꯏꯪꯕ꯭ꯔꯥ ꯅꯠꯇ꯭ꯔꯒꯅ ꯁꯥꯕ꯭ꯔꯥ ꯀꯃꯥꯏꯅ ꯇꯧꯒꯦ ꯋꯦꯗꯔꯁꯤ
꯭ꯔꯦꯁ ꯁꯋꯤꯗ
ꯁꯥꯕ꯭ꯔꯣ ꯌꯥꯝꯅ
ꯌꯥꯝ ꯁꯥꯕꯁꯨ ꯅꯠꯇꯦ ꯌꯥꯝ ꯏꯪꯕꯁꯨ ꯅꯠꯇꯦ
ꯑꯣ ꯑꯗꯨꯗꯤ ꯅꯨꯡꯉꯥꯏꯔꯝꯕꯅꯤꯅꯦ ꯃꯣꯗ꯭ꯔꯦꯠ ꯑꯣꯏꯕꯅꯤꯅ
ꯎꯝ
ꯑꯩꯈꯣꯏꯗꯗꯤ ꯁꯥꯕꯅꯤꯅ ꯑꯁ ꯅꯨꯡꯊꯤꯟꯒ ꯃꯄꯥꯟ ꯊꯣꯛ ꯌꯥꯗꯕꯅꯤ ꯌꯥꯝ ꯀꯩꯅꯣ ꯍꯤꯠ ꯋꯦꯕ ꯂꯩꯕꯅꯤꯅ
ꯎꯝ ꯑꯩ
ꯊꯣꯡꯕ ꯂꯣꯏꯗ꯭ꯔꯤꯕꯣ
ꯊꯣꯡꯕ ꯍꯧꯈꯤꯗꯕ꯭ꯔꯣ ꯉꯥꯏꯍꯥꯛ ꯂꯩꯔꯒ ꯊꯣꯡꯕ ꯍꯧꯔꯅꯤ ꯍꯧꯖꯤꯛ ꯄꯨꯡ ꯄꯨꯡ ꯕꯔꯣ ꯍꯦꯛ ꯇꯥꯕꯒ ꯊꯣꯡꯕ ꯍꯧꯒꯅꯤ
ꯎꯝ ꯅꯣꯏꯁꯨ ꯊꯕꯛ ꯇꯧꯔꯝꯅꯤꯅ
ꯊꯕꯛ ꯇꯧꯗ꯭ꯔꯤꯗ ꯕ꯭ꯔꯣ ꯀꯟꯅ ꯑꯣꯟꯅꯔꯦ ꯐꯪꯂꯥꯗ
ꯎꯝ ꯆꯥ ꯆꯥ ꯃꯄꯥꯟ ꯂꯝꯗ ꯂꯩꯕ ꯃꯥꯜꯂꯦ ꯏꯅꯥꯎꯁꯦ
ꯍꯣꯏ ꯃꯄꯥꯟ ꯂꯣꯝꯗꯗꯤ ꯂꯩꯕꯨꯗꯤ ꯂꯩꯌꯦ
ꯎꯝ ꯎꯝ
ꯄꯥꯟꯂꯣꯝꯗ ꯂꯩꯕꯁꯨ ꯋꯥꯏꯅꯦ
ꯑꯁ ꯀꯩꯒꯤꯔꯣ
ꯑꯈꯣꯏꯅ ꯆꯥꯅꯤꯡꯕꯗꯨ ꯍꯦꯛꯇ ꯐꯪꯗꯦꯕ ꯑꯗꯨꯒꯤ ꯐꯪꯕ ꯄꯣꯠꯇꯨꯁꯨ ꯌꯥꯝ ꯇꯥꯡꯅ ꯐꯪꯕꯅꯤꯅ
ꯎꯝ
ꯏꯇꯧ ꯊꯋꯥꯏꯅꯦ ꯅꯣꯏꯗꯤ ꯆꯥꯅꯤꯡ ꯆꯥꯅꯤꯡꯕ ꯑꯗꯨ ꯂꯣꯏ ꯐꯪꯕꯅꯤꯅ ꯅꯨꯡꯉꯥꯏꯔꯝꯃꯅꯤꯅꯦ
ꯍꯣꯏ ꯅꯨꯡꯉꯥꯏꯕꯗꯤ ꯅꯨꯡꯉꯥꯏꯌꯦ
ꯎꯝ ꯑꯗꯨꯅꯤꯅꯦ ꯅꯨꯡꯉꯥꯏꯕ ꯍꯥꯏꯁꯦ
ꯎꯝ ꯑꯗꯨꯅꯦ ꯑꯗꯣꯅꯦ ꯍꯦ ꯍ ꯈꯪꯗ꯭ꯔꯦ ꯀꯃꯥꯏ ꯍꯥꯏꯁꯤꯔ ꯏꯇꯥꯎ ꯄꯨꯟꯁꯤꯁꯦ
ꯑꯥ ꯍꯥ
ꯁꯨꯃꯥꯏꯅ ꯂꯩꯗꯣꯏꯔꯥ ꯍ
ꯅꯣꯏꯗꯤ ꯇꯣꯂꯣꯞ ꯆꯥꯕꯅꯤꯅ ꯑꯁ ꯇꯞ ꯇꯞꯅ ꯀꯩꯅꯣ ꯇꯧꯔꯛꯀꯅꯤꯗ
ꯎꯝ
ꯑꯈꯣꯏꯅꯤꯅꯦ ꯈꯣꯏꯗꯤ ꯀꯦꯝ ꯇꯧꯗꯦ ꯀꯦꯝ ꯇꯧꯗꯕꯤꯗ ꯁꯨꯝ ꯂꯩꯌꯦ
ꯍꯩꯁ ꯅꯣꯏꯁꯨ ꯇꯣꯂꯣꯞ ꯆꯥꯕ ꯐꯪꯅꯤꯗ
ꯍꯣꯏ ꯑꯗꯨ ꯃꯇꯝꯁꯨ ꯂꯥꯛꯄꯨꯗꯤ ꯂꯥꯛꯀꯅꯤ ꯍꯧꯖꯤꯛꯀꯤ ꯑꯣꯏꯅꯗꯤ ꯇꯧꯗꯦꯗ ꯑꯗꯨꯒꯤ
ꯎꯝ
ꯕ꯭ꯔꯣꯁꯦ ꯌꯥꯝ ꯌꯥꯝꯅ ꯒ꯭ꯌꯥꯟꯇꯥꯟ ꯒ ꯒ꯭ꯌꯥꯟ ꯇꯥꯕ ꯃꯥꯜꯂꯦꯀꯣ
ꯑꯁ ꯒ꯭ꯌꯥꯟ ꯇꯥꯗꯦꯗ